ꯍꯣꯏ
ꯑꯗꯨꯒꯤꯗꯣ ꯋꯥꯔꯤ ꯅꯨꯡꯉꯥꯏꯔꯀꯥꯟꯗ ꯂꯣꯏ ꯊꯝꯒ꯭ꯔꯦ ꯑꯩꯗꯤ ꯉꯁꯥꯏꯗꯒꯤ ꯑꯩꯗꯤ ꯉꯁꯥꯏꯗꯒꯤ ꯁꯥꯏꯠꯇ ꯑꯗꯨꯝ ꯂꯩꯕꯩꯔꯥ ꯑꯗꯨꯝ
ꯑꯁ ꯀꯤꯖꯩꯀꯣ ꯑꯗꯨꯃꯥꯏ ꯍꯥꯏꯔꯛꯀꯅꯨ
ꯉꯁꯥꯏꯗꯣ ꯏꯃꯥꯒ ꯑꯩꯒ ꯈꯛꯇ ꯂꯩꯕꯅꯦꯕ ꯉꯔꯥꯡꯁꯨ ꯑꯗꯣ ꯎꯝ ꯍꯥꯏꯕꯗꯤ ꯔꯨꯝ ꯑꯃ ꯑꯃ ꯔꯨꯝꯗ ꯂꯩꯔꯗꯤ ꯔꯨꯝ ꯑꯃ ꯑꯃ ꯂꯩꯔꯗꯤ ꯃꯈꯣꯟ ꯇꯥꯟꯅꯗꯦꯕ ꯑꯈꯣꯏꯗꯣ ꯇꯥꯕ꯭ꯔꯣ
ꯎꯝ
ꯑꯗꯨ ꯇꯥꯗꯕꯒꯤ ꯇꯥꯗꯕꯩ ꯏꯃꯥꯅ ꯉꯔꯥꯡꯗꯣ ꯃꯈꯣꯟ ꯌꯥꯝ ꯀꯩ ꯀꯩꯅꯣ ꯌꯥꯝ ꯇꯥꯏꯌꯦ ꯍꯥꯏꯕ ꯃꯥꯅ ꯇꯨꯝꯕ ꯌꯥꯗꯦ ꯍꯥꯏꯕ ꯎꯝ ꯑꯗꯨꯒꯤ ꯑꯩꯅ ꯀꯔꯤ ꯇꯥꯏꯌꯦ ꯑꯩꯗꯤ ꯅꯨꯡꯗꯥꯡ ꯊꯦꯡꯅ ꯇꯨꯝꯕꯅꯤꯅꯀꯣ ꯎꯝ ꯑꯩꯗꯤ ꯑꯗꯨꯝ ꯇꯥꯢꯌꯦ ꯑꯩ ꯑꯥ ꯈꯣꯡꯒꯦ ꯈꯣꯡꯖꯁꯅꯨ ꯑꯩꯅꯗꯤ ꯇꯨꯃꯤꯟꯅ ꯇꯨꯝꯊꯣꯛꯄꯅꯦ ꯍꯥꯏꯕ ꯑꯗꯨꯒꯤ ꯏꯃꯥꯅ ꯑꯗꯨ ꯀꯔꯤ ꯃꯈꯣꯟꯔꯥ ꯇꯧꯔꯒ ꯍꯪꯉꯣꯏ ꯑꯣꯏꯔꯝꯃꯦ ꯍꯥꯏꯕ ꯃꯥ ꯍꯥꯏꯕ
ꯑꯩ ꯑꯩꯅ ꯑꯗꯨꯝ ꯇꯥꯕꯅꯦ ꯑꯩꯗꯤ ꯍꯪꯉꯣꯏ ꯅꯠꯇꯦ ꯑꯩꯅ ꯌꯦꯡꯕ ꯊꯣꯛꯄꯁꯨ ꯀꯔꯤꯃꯇ ꯂꯩꯔꯝꯗꯦ ꯇꯦ ꯑꯥ ꯀꯩꯅꯣ ꯈꯣꯡꯒꯦ ꯈꯣꯡꯖꯁꯅꯨ ꯑꯩꯅ ꯃꯋꯥ ꯂꯧꯕꯤꯗꯕꯅꯦ ꯍꯥꯏꯕꯤꯕ
ꯍꯧꯖꯤꯛ ꯍꯧꯖꯤꯛ ꯑꯗꯨꯒꯨꯝꯕ ꯋꯥꯔꯤ ꯇꯥꯕ ꯑꯗꯨ ꯁꯥꯔꯛꯀꯅꯣ ꯑꯩ ꯀꯤꯖꯩꯀꯣ ꯑꯩ ꯅꯪꯅ ꯍꯧꯖꯤꯛ ꯋꯥꯔꯤ ꯁꯥꯥꯕ ꯅꯪꯅ ꯋꯥꯔꯤ ꯁꯥꯕ ꯀꯥꯟꯗ ꯅꯪ ꯃꯩ ꯃꯨꯠꯈ꯭ꯔꯕ ꯑꯗꯨꯒꯤ ꯍꯧꯖꯤꯛꯇꯤ ꯂꯥꯛꯑꯦ ꯑꯃꯨꯛꯀ ꯑꯣ ꯃꯣꯏꯁꯦ ꯃꯩ ꯃꯨꯠꯄꯁꯦ ꯑꯩꯈꯣꯏꯗꯗꯤ ꯍꯥꯏꯗꯤ ꯃꯤꯅꯤꯠ ꯑꯃꯁꯨ ꯐꯥꯗꯦꯕꯀꯣ ꯑꯗꯨꯝ ꯂꯥꯛꯑꯦ ꯃꯨꯠꯂꯁꯨ ꯑꯗꯨꯕꯨꯗꯤ
ꯃꯩ ꯌꯥꯝ ꯃꯩ ꯌꯥꯝ ꯅꯨꯡꯉꯥꯏꯕ ꯃꯥꯜꯂꯦꯅꯦ ꯑꯗꯨꯗꯤ
ꯎꯝ ꯃꯩꯗꯤ ꯑꯗꯨꯝ ꯇ꯭ꯋꯦꯟꯇꯤ ꯐꯣꯔ ꯑꯥꯋꯔꯁ ꯂꯥꯛꯑꯦꯕ ꯑꯗꯨꯕꯨ ꯃꯔꯛ ꯃꯔꯛꯇ ꯁꯦꯛ ꯑ ꯈꯔ ꯁꯦꯀꯦꯟꯒꯨꯝꯕ ꯀꯣ ꯃꯣꯠꯂꯦ
ꯑ ꯑꯗꯨ ꯁꯤꯗꯗꯤ ꯑꯁ ꯃꯩ ꯃꯨꯠꯈ꯭ꯔꯗꯤ ꯀꯨꯏꯅ ꯂꯥꯛꯑꯔꯣꯏ ꯍꯧꯖꯤꯛ ꯂꯥꯛꯇ꯭ꯔꯤ ꯍꯧꯖꯤꯛ ꯐꯥꯎ ꯌꯦꯡꯉꯣ ꯑꯩ ꯅꯉꯣꯟꯗ ꯀꯣꯜ ꯇꯧꯔꯛꯄꯗꯒꯤ ꯀꯩꯅꯣ ꯇꯧꯔꯤꯅꯦ ꯑꯗꯣ ꯉꯁꯤꯕꯨꯗꯤ ꯂꯥꯛꯇ꯭ꯔꯁꯨ ꯀꯥꯏꯗꯦ ꯑꯃꯔꯣꯝꯗ ꯍꯥꯏꯕꯗꯤ ꯕꯣꯜ ꯂꯩꯇꯕꯅꯤꯅ ꯅꯪ ꯕꯣꯜ ꯌꯦꯡꯕ꯭ꯔꯣ ꯑꯗꯨ ꯍꯥꯏꯔꯒ
ꯍꯣꯢ ꯌꯦꯡꯉꯦ
ꯑꯦꯁ ꯁꯛ ꯌꯥꯝ ꯃꯥꯟꯗꯦꯀꯣ ꯀꯅꯥꯅꯣ ꯅꯪꯗꯤ ꯁꯞꯄꯣꯔꯠ ꯇꯧꯒꯦ ꯀꯅꯥ ꯑꯗꯨꯅꯦ ꯁꯛ ꯌꯥꯝ ꯈꯪꯕꯩ ꯇꯥꯢꯞꯇ ꯍꯥ
ꯑꯗꯨꯅꯦ
ꯌꯥꯝ ꯃꯥꯟꯗꯦ ꯅꯁꯛꯇ ꯍꯥꯢꯌꯦ
ꯅꯪꯁꯦ ꯄꯨꯟꯕ ꯌꯥꯝ ꯅꯨꯡꯉꯥꯏꯗꯧ ꯃꯥꯜꯂꯦ
ꯑꯩ ꯑꯩꯗꯤ ꯃꯉꯥꯡ ꯉꯥꯡꯕꯥꯍꯧꯔꯗꯤꯀꯣ ꯂꯦꯞꯇꯕꯅꯦ ꯏꯃꯥꯟꯅꯕꯤꯈꯣꯏꯅ ꯅꯍꯥꯟꯁꯨ ꯑꯩ ꯕꯣꯜꯒꯤ ꯃꯔꯝ ꯍꯥꯟꯅ ꯆꯥꯢꯅꯈꯤꯖꯦ ꯅꯪ ꯀꯅꯥ ꯁꯞꯄꯣꯔꯠ ꯇꯧꯒꯦ
ꯑꯥꯔꯖꯦꯟꯇꯤ ꯅꯥ ꯒ ꯑꯔꯖꯦꯟꯇꯤꯀ ꯑꯔꯖꯦꯟꯇꯤꯅꯥꯒ ꯅꯣꯔꯠ ꯋꯦ
ꯑꯦ ꯅꯣꯔꯋꯦꯗꯣ ꯑꯩꯗꯣ ꯁꯞꯄꯣꯔꯠ ꯇꯧꯔꯝꯅꯦ ꯍꯥꯟꯅ
ꯑꯗꯨ ꯌꯦꯡ ꯌꯦꯡꯉꯒ ꯌꯥꯝ ꯐꯤꯡꯕꯩꯀꯣ ꯃꯣꯏꯗꯣ ꯑꯗꯨꯒꯤ ꯑꯁ ꯍꯦꯃꯟꯈ꯭ꯔꯦꯅ ꯑꯩꯗꯤ ꯁꯞꯄꯣꯔꯠ ꯇꯧꯗꯕꯅꯦ ꯁꯥꯎꯅꯤꯡꯕꯒꯤ
ꯑꯩꯗꯤ ꯍꯂꯦꯟꯁꯦ ꯌꯥꯝ ꯅꯨꯡꯁꯤꯌꯦꯕ ꯑꯉꯥꯡ ꯃꯆꯥꯗꯧꯅ ꯌꯦꯡ ꯌꯦꯡꯒ ꯍꯦꯟ ꯍꯦꯟꯅ ꯅꯨꯡꯁꯤꯌꯦ ꯍꯣꯏ ꯌꯥꯝ ꯐꯅꯤ ꯑꯣꯏꯕꯅꯦ ꯌꯥꯝ ꯅꯣꯛꯅꯤꯡꯕꯅꯦ ꯃꯥꯁꯦ ꯈꯔ ꯀꯃꯥꯏ ꯍꯥꯏꯗꯣꯏꯅꯣ ꯎꯝ ꯈꯪꯗꯦ ꯃꯔꯛ ꯃꯔꯛꯇꯗꯤ ꯅꯣꯔꯃꯦꯜ ꯃꯥꯟꯗꯕꯅꯦ
ꯑꯗꯨꯅꯦ ꯌꯥꯝ ꯅꯨꯡꯁꯤꯅ ꯌꯦꯡꯕꯤꯕꯅꯦ ꯌꯥꯝ ꯐꯤꯡꯃꯟꯕꯒꯤ ꯑꯩꯅ ꯇꯟꯈ꯭ꯔꯕ
ꯑꯩꯗꯤꯅꯦ ꯅꯍꯥꯟ ꯎꯝ ꯍꯥꯏꯔꯛꯑꯣ ꯎꯝ ꯍꯥꯏꯔꯣꯕ
ꯑꯩꯗꯤ ꯃꯣꯏ ꯃꯣꯏ ꯁꯥꯟꯅꯕ ꯇꯤꯝꯗꯣ ꯇꯤꯝ ꯃꯣꯏꯒ ꯁꯥꯟꯅꯃꯤꯟꯅꯕ ꯇꯤꯝꯁꯦ ꯑꯗꯨꯝ ꯈꯠꯅꯩꯌꯦꯕ ꯅꯣꯡꯃ ꯈꯛꯇ ꯅꯠ ꯇꯦꯕꯥ ꯃꯣꯏꯁꯦ ꯑꯗꯨꯒꯤ ꯑꯩꯗꯣ ꯁꯥꯎꯅꯤꯡ ꯉꯛꯈ꯭ꯔ ꯐꯕ ꯑꯗꯒꯤ ꯍꯥꯏꯌꯣ ꯅꯪ ꯍꯥꯏꯒꯦ ꯇꯧꯕꯗꯣ
ꯑꯣ ꯑꯩꯁꯦ ꯑꯁꯦꯡꯕꯗꯗꯤ ꯃꯣꯏꯁꯦ ꯅꯣꯔꯠ ꯋꯦ ꯄꯥꯝꯗꯕꯅꯦꯕ ꯑꯩꯁꯨ ꯀꯣ
ꯑꯥ
ꯑꯗꯨꯒ ꯍꯦꯂꯦꯟꯕꯨ ꯁꯨ ꯄꯥꯝꯂꯝꯗꯦꯕ ꯑꯩꯗꯤ ꯍꯩꯗꯧ ꯃꯥꯟꯗꯦꯕ ꯃꯥꯒꯤ ꯄ꯭ꯂꯦꯁꯦ ꯌꯦꯡꯗꯕꯅꯤꯅ ꯅꯍꯥꯟꯗꯤ
ꯑꯥ
ꯑꯩꯁꯦ ꯌꯦꯡꯗꯦꯀꯣ ꯌꯦꯡꯗ꯭ꯔꯒ ꯑꯗꯨꯃꯥꯏꯅ ꯑꯁ ꯃꯣꯏꯁꯦ ꯁꯞꯄꯣꯔꯠ ꯇꯧꯅꯤꯡꯇꯦ ꯀꯥꯏꯅ ꯑꯗꯨꯃꯥꯏꯅ ꯑꯗꯨꯝ ꯇꯧꯔꯒ ꯂꯩꯕꯅꯦ ꯑꯗꯨꯒ ꯕ꯭ꯔꯥꯖꯤꯜꯒ ꯅꯣꯔꯋꯦꯅ ꯁꯅꯕ ꯅꯨꯃꯤꯠꯁꯦ ꯑꯩꯁꯨ ꯌꯦꯡꯒꯦꯅ ꯌꯦꯡꯕꯅꯦꯕ ꯍꯥꯏꯗꯤ ꯑꯦꯁꯦ ꯎꯝ ꯕ꯭ꯔꯖꯤꯜꯕꯨꯗꯤ ꯁꯞꯄꯣꯔꯠꯇꯤ ꯇꯧꯗꯦ ꯑꯗꯨꯕꯨ ꯑꯗꯨꯝ ꯍꯥꯏꯗꯤ ꯅꯦꯝꯃꯔꯁꯦ ꯅꯨꯡꯁꯤꯕꯀꯣ ꯑꯗꯨꯒꯤ ꯑꯩ ꯌꯦꯡꯒꯦꯅ ꯌꯦꯡꯕꯅꯦꯕ ꯌꯦꯡꯕ ꯀꯥꯟꯗ ꯃꯣꯏꯁ ꯁꯦ ꯅꯦꯃꯔꯁꯦ ꯁꯥꯟꯅ ꯍꯟꯗꯦ
ꯥꯑꯥ
ꯂꯥꯁ ꯑꯥꯔꯗ ꯑꯣꯏꯅ ꯁꯥꯟꯅꯍꯜꯂꯦꯕ ꯑꯗꯨꯒꯤ ꯑꯁ ꯁꯧꯅꯤꯡꯕꯅ ꯑꯥ ꯗꯔꯀꯥꯔ ꯂꯩꯇꯦ ꯃꯣꯏ ꯁꯞꯄꯣꯔꯠ ꯇꯧꯔꯣꯏ ꯍꯥꯏꯔꯒ ꯍꯜꯂꯦꯟꯁꯨ ꯑꯗꯨ ꯀꯥꯟꯗ ꯌꯦꯡꯕ ꯀꯥꯟꯗ ꯃꯥꯒꯤ ꯄꯂꯦꯁꯦ ꯑꯗꯨꯝ ꯐꯖꯔꯒ ꯅꯍꯥꯟ ꯅꯍꯥꯟꯒꯤ ꯌꯦꯡꯒꯦ ꯍꯥꯏꯔꯒ ꯅꯍꯥꯟ ꯅꯍꯥꯟꯒꯤ ꯌꯦꯡꯕ ꯀꯥꯟꯗ ꯃꯥꯒꯤꯁꯦ ꯌꯥꯝ ꯍꯩꯔꯝꯕ ꯍꯥꯏꯗꯤ ꯃꯑꯣꯡꯗꯤ ꯌꯥꯝ ꯍꯩꯇꯕ ꯃꯥꯜꯂꯦꯕ ꯑꯗꯨꯒ ꯃꯥꯁꯦ ꯃꯁꯥ ꯁꯨ ꯋꯥꯡ ꯆꯥꯎꯋꯦꯀꯣ ꯑꯗꯨꯒꯤ ꯃꯥꯁꯦ ꯑꯩ ꯄꯥꯝꯗꯕꯩꯗ ꯑꯗꯨꯝ ꯂꯩꯔꯒ ꯃꯥꯁꯦ ꯌꯦꯡ ꯌꯦꯡꯒ ꯑꯗꯨꯝ ꯅꯨꯡꯁꯤꯕ ꯍꯦꯜꯂꯦ ꯑꯗꯨꯗꯒꯤ ꯃꯥ ꯁꯞꯄꯣꯔꯠ ꯇꯧꯔꯕꯗꯨꯅꯦ ꯑꯗꯨꯒ ꯁꯤꯈꯔꯕ ꯍꯣꯏ ꯃꯥꯅꯦꯕ ꯑꯗꯨꯒ ꯂꯥꯁꯇꯗꯤ ꯁꯤꯈ꯭ꯔꯕ ꯋꯥꯅꯤꯗ ꯑꯁ ꯇꯜꯂꯦ
ꯑꯩꯗꯤ ꯃꯣꯏꯗꯤ ꯀꯩꯅꯣꯗꯤ ꯆꯪꯕ ꯉꯝꯃꯣꯏ ꯐꯥꯏꯅꯦꯜꯗꯤ ꯆꯪꯕ ꯉꯝꯃꯣꯏ ꯈꯪꯉꯦꯗ
ꯎꯝ ꯑꯗꯨꯕꯨ ꯑꯩꯁꯦ ꯁꯤꯃꯤ ꯐꯥꯏꯅꯥꯜꯗꯗꯤ ꯆꯪꯒꯗ꯭ꯔꯅ ꯑꯗꯨꯝ ꯈꯟꯗꯤ ꯈꯟꯖꯕꯅꯦ ꯑꯩꯁꯦ ꯆꯪꯉꯗꯤ ꯐꯗꯣꯏꯅꯦ ꯍꯥꯏꯕꯗ ꯑꯩꯁꯦ ꯑꯗꯨꯃꯥꯏꯅ ꯈꯟꯕꯗ ꯑꯁ ꯃꯥꯁꯦ ꯅꯣꯔꯠꯋꯦꯁꯦ ꯉꯝꯃꯗꯤ ꯑꯥꯔꯖꯦꯟꯇꯤꯅꯥꯒ ꯁꯥꯟꯅꯒꯗꯕꯅꯤꯀꯣ ꯀꯥꯏꯅ ꯑꯩꯅ ꯁꯄꯣꯔꯠ ꯇꯧꯕ ꯇꯤꯝ ꯑꯅꯤꯁꯦ ꯂꯥꯁꯇꯗꯤ ꯑꯣꯏꯔꯝꯗꯦ
ꯅꯣꯏ ꯀꯩꯅꯣ ꯇꯧꯕ꯭ꯔꯣ ꯑꯗꯨꯗꯤ ꯑꯥꯔꯖꯦꯟꯇꯤꯅꯥꯒꯤ ꯉꯔꯥꯡ ꯌꯦꯡꯉꯦ
ꯑꯩ ꯑꯥꯔꯖꯦꯟꯇꯤꯅꯥ ꯉꯔꯥꯡ ꯌꯦꯡꯗꯦ ꯑꯩꯁꯦ ꯑ ꯊꯕꯛ ꯆꯠꯂꯦꯕ ꯀꯣ ꯉꯔꯥꯡꯗꯣ ꯊꯕꯛ ꯆꯠꯂꯒ ꯍꯥꯜꯂꯛꯄꯗ ꯋꯥꯁꯨ ꯋꯥꯏꯑꯦ ꯑꯗꯨꯒ ꯌꯦꯡꯗꯤ ꯌꯦꯡꯅꯤꯡꯉꯦ ꯑꯗꯨꯕꯨ ꯃꯣꯏꯁꯦ ꯎꯝ ꯍꯣꯔꯦꯟ ꯉꯝꯗ꯭ꯔꯗꯤ ꯀꯤꯖꯩꯅ ꯌꯦꯡꯗꯕ
ꯑꯣ ꯑꯗꯨꯒ ꯏꯃꯥꯟꯅꯕꯤꯁꯨ ꯑꯗꯨꯃꯥꯏ ꯂꯩꯌꯦ ꯑꯗꯨꯃꯥꯏꯅ
ꯏꯪꯂꯦꯟꯁꯤꯁꯨ ꯃꯥ ꯃꯣꯏ ꯌꯥꯝ ꯍꯩꯌꯦꯗꯅꯀꯣ ꯑꯗꯨꯒꯤ ꯌꯦꯡꯕ ꯀꯤꯖꯕ
ꯏꯪꯂꯦꯟꯁꯨ ꯌꯥꯝ ꯐꯤꯡꯉꯦ ꯉꯔꯥꯡꯗꯣ ꯈꯠꯅꯅꯤꯡꯉꯥꯏ ꯉꯥꯛꯇ ꯇꯧꯋꯦ
ꯎꯝ ꯑꯗꯨꯃ ꯐꯥꯔꯁꯇꯗꯤ ꯑꯗꯨꯃꯥꯏꯅ ꯇꯧꯋꯦ ꯍꯥꯏꯌꯦ
ꯑꯗꯨꯀꯣ ꯁꯥꯎꯅꯤꯡꯉꯦ ꯂꯥꯁꯇꯁꯨ ꯑꯗꯨꯃꯥꯏꯅ ꯇꯧꯋꯦ ꯉꯝꯕꯗꯣ ꯉꯝꯃꯒ ꯊꯣꯛꯈ꯭ꯔꯦꯕ ꯉꯝꯃꯒ ꯊꯣꯛꯈ꯭ꯔꯦꯗꯅ ꯊꯣꯛꯑꯒ ꯑꯗꯨ ꯅꯝꯕꯔ ꯇꯦꯟꯗꯣ ꯕꯤꯂꯤꯒꯥꯝ ꯍꯥꯏꯕ꯭ꯔꯥ
ꯑꯥ ꯑꯥ ꯑꯥ
ꯑꯥ ꯃꯤꯅ ꯅꯨꯄꯤꯅ ꯌꯥꯝ ꯉꯥꯎꯅꯕꯗꯣ ꯑꯗꯨ ꯑꯗꯨ ꯑꯗꯨ ꯅꯨꯄꯥꯗꯣ ꯊꯣꯛꯑꯒ ꯃꯤ ꯑꯔꯖꯦꯟꯇꯤꯅꯥꯗꯤ ꯉꯝꯕꯒꯤ ꯑꯗꯨꯝ ꯍꯛ ꯇꯧꯅꯔ ꯂꯩꯕ ꯑꯗꯨꯒ ꯅꯨꯄꯥ ꯑꯃꯗ ꯈꯠꯅꯕ ꯐꯨꯔꯒ ꯑꯃ ꯃꯈꯣꯏꯅ ꯐꯨꯔꯒ ꯈꯠꯅꯕ ꯍꯧꯋꯦ ꯉ ꯑꯧ ꯉꯍꯥꯎ
ꯍꯂꯦꯟꯒꯤ ꯍꯂꯦꯟꯒꯤ ꯃꯃꯥꯟꯅꯕꯅꯦ
ꯑꯧ ꯑꯗꯨꯅꯦ ꯍꯦꯟꯃꯟꯗ꯭ꯔꯣ ꯍꯥꯏꯕ ꯑꯩꯗꯤ ꯃꯕꯅꯤꯒꯤꯗꯣ ꯌꯥꯝ ꯅꯣꯛꯅꯤꯡꯗ꯭ꯔꯣ ꯕꯥꯏꯔꯦꯜ ꯌꯥꯝ ꯆꯠꯄꯗꯣ
ꯑꯗꯨ ꯑꯩꯗꯣ ꯌꯥꯝ ꯅꯨꯡꯁꯤꯌꯦ ꯑꯩꯉꯣꯟꯗ ꯗꯨꯝ ꯁꯦꯞ ꯇꯧꯔꯒ ꯃꯔꯛ ꯃꯔꯛꯇ ꯗꯨꯝ ꯌꯦꯡꯕꯅꯦ
ꯑꯗꯨꯅꯤ ꯅꯨꯡꯗꯤ ꯅꯨꯡꯁꯤꯌꯦ ꯍꯥꯏꯕꯗꯤ ꯍꯣꯏ ꯃꯕꯥꯅꯤꯒꯤ ꯁꯇ꯭ꯏꯜꯗꯣ
ꯑꯥ ꯑꯗꯨ ꯀꯩꯩꯅꯣꯗꯤ ꯑꯉꯥꯡ ꯃꯆꯥꯒꯤ ꯇꯥꯏꯞꯇ ꯇꯧꯋꯦ ꯍꯥꯏꯕ ꯍꯥꯂꯟꯗꯣ
ꯑꯣ ꯑꯉꯥꯡ ꯃꯆꯥꯒꯤ ꯇꯥꯏꯞꯇ ꯇꯧꯋꯦ ꯍꯣꯏ ꯃꯥꯗꯣ ꯅꯨꯄꯤ ꯊꯤꯈ꯭ꯔꯦꯅꯦꯀꯣ ꯑꯉꯥꯡ ꯂꯩꯔꯦꯒꯣ
ꯊꯤꯈ꯭ꯔꯕꯅꯦ ꯑꯉꯥꯡ ꯂꯩꯈ꯭ꯔꯕꯅꯦꯋꯥ
ꯌꯥꯝ ꯉꯟꯗ꯭ꯔꯣ ꯃꯥꯗꯣꯗꯨ
ꯎꯝ ꯑꯗꯨꯅꯦ
ꯃꯥꯟꯗꯦ ꯑꯗꯨ ꯍꯂꯦꯟ ꯌꯥꯝ ꯄꯥꯝꯃꯟꯕꯒꯤ ꯑꯩꯁꯦ ꯃꯥꯒꯤ ꯎꯝ ꯃꯥꯒꯤ ꯃꯋꯥ ꯅꯣ ꯃꯥꯒꯤ ꯗꯗꯥꯁꯨ ꯃꯥꯒꯤ ꯃꯆꯦꯁꯨ ꯃꯣꯏ ꯂꯣꯏꯅꯃꯛ ꯐꯣꯂꯣ ꯇꯧꯋꯦ
ꯑꯁ ꯌꯥꯝ ꯍꯩꯅꯦ ꯑꯥ ꯍꯣꯏ ꯑꯗꯨꯕꯨꯗꯤ
ꯑꯩꯁꯦ ꯑꯩꯗꯤ ꯑꯥꯔꯖꯦꯟꯇꯤꯅꯥ ꯑꯉꯥꯡ ꯑꯣꯏꯔꯤꯡ ꯀꯥꯟꯗꯗꯤ ꯑꯗꯨꯝ ꯁꯞꯄꯣꯔꯠ ꯇꯧꯔꯛꯑꯦ ꯑꯗꯨꯒ ꯇꯨ ꯊꯥꯎꯖꯟ ꯀꯌꯥꯗꯔꯥ ꯀꯥꯎꯈ꯭ꯔꯦ ꯃꯣꯏꯅ ꯉꯝꯗꯕꯒꯤ ꯀꯞꯄꯁꯤꯗꯤ
ꯇꯨ ꯊꯥꯎꯖꯟ ꯇ꯭ꯋꯦꯟ ꯑꯩꯠꯇꯤꯟꯗꯔꯣ
ꯀꯥꯎꯈ꯭ꯔꯦ ꯗꯨ ꯑꯉꯥꯡ ꯑꯣꯏꯔꯤꯡꯀꯥꯟꯗꯅꯦ ꯑꯩꯅ ꯀꯞꯄꯗꯣ ꯇ꯭ꯋꯦꯟꯇꯤ ꯇꯨꯗꯗꯤ ꯉꯝꯃꯦꯕꯀꯣ
ꯍꯣꯏ ꯑꯁ ꯑꯩꯈꯣꯏ ꯍꯣꯁꯇꯦꯜꯗ ꯐꯃꯨꯡ ꯐꯃꯨꯡ ꯊꯨꯒꯥꯏꯕꯅꯦ ꯐꯃꯨꯡ ꯊꯨꯗꯦꯛꯄꯅꯦ ꯆꯣꯡꯕꯗ
ꯍꯦꯟꯖꯤꯜꯂꯦ
ꯑꯞꯅꯥ ꯕꯥꯏꯔꯦꯜ ꯆꯠꯄꯅꯦ ꯑꯗꯨꯗꯣ ꯏꯃꯥꯟꯅꯕꯤ ꯈꯣꯏꯗꯣ ꯌꯦꯡ ꯃꯤ ꯃꯔꯤ ꯅꯣꯏ ꯐꯝꯖꯤꯜꯂꯕꯅꯤꯅ ꯌꯣꯠꯀꯤ ꯅꯠꯇꯕꯅꯤꯀꯣ ꯐꯃꯨꯡꯗꯣ ꯑꯗꯨꯒꯤ ꯆꯣꯡꯕꯗ ꯑꯥꯔꯖꯦꯟꯇꯤꯅꯥ ꯉꯝꯃꯦꯅ ꯀꯥꯎ
ꯍꯨꯡ ꯅꯦꯠꯋꯥꯛꯁꯦ ꯑꯃꯨꯛ ꯀ ꯍꯧꯔꯦ ꯆꯞꯄꯦ ꯑꯣ
ꯑꯩꯒꯤ ꯅꯦꯋꯥꯛꯅꯔꯣ ꯑꯩ ꯍꯧꯖꯤꯛ ꯃꯩ ꯂꯥꯛꯇꯕꯒꯤ ꯅꯦꯋꯥꯛꯇꯤ ꯐꯥꯏꯚ ꯖꯤꯗꯤ ꯀꯥꯕꯒꯨꯝ ꯇꯧꯋꯦ ꯑꯩꯒꯤꯗꯣ ꯅꯪꯒꯤ ꯅꯨꯡꯉꯥꯏꯇꯕ꯭ꯔꯣ ꯑꯩꯒꯤꯔꯣ
ꯑꯥꯎ ꯈꯪꯗꯦ ꯑꯩꯒꯤ ꯅꯪ ꯑꯩ ꯅꯪꯒꯤꯗꯣ ꯈꯔ ꯈꯔ ꯆꯞꯄ ꯋꯥꯅꯦ ꯑꯗꯣ ꯅꯪꯒꯤ ꯅꯦꯋꯥꯛ ꯅꯨꯡꯉꯥꯏꯇ꯭ꯔꯗꯤ ꯐꯣꯔ ꯖꯤꯗ ꯊꯝꯃꯣ ꯑꯗꯨꯒ ꯋꯥꯔꯤ ꯁꯥꯕꯗꯨ ꯅꯨꯡꯉꯥꯏꯕꯅꯦ ꯑꯩꯁꯨ ꯗꯨꯃꯥꯏ ꯇꯧꯋꯦꯕꯀꯣ ꯐꯥꯏꯚ ꯖꯤ ꯗ ꯊꯝꯕꯁꯦ ꯑꯣ ꯅꯦꯠꯋꯔꯛ ꯅꯨꯡꯉꯥꯏꯇꯕ ꯀꯥꯟꯗꯗꯤ ꯐꯣꯔ ꯖꯤꯗ ꯊꯝꯕꯗꯣ ꯈꯔ ꯅꯨꯡꯉꯥꯏꯌꯦ
ꯑꯣꯑꯣꯑꯣ ꯑꯗꯨ ꯑꯩ ꯁꯤ ꯋꯥꯔꯤ ꯁꯥꯟꯅꯕ ꯂꯣꯏꯔꯒ ꯍꯧꯖꯤꯛ ꯋꯥꯔꯤ ꯁꯥꯅꯕ ꯂꯣꯏꯔꯒ ꯍꯥꯞꯀꯦ ꯍꯧꯖꯤꯛꯄꯨꯗꯤ ꯇꯠꯈ꯭ꯔꯅꯤꯕ
ꯑꯩ ꯑꯣ ꯑꯩ ꯁꯨꯃꯥꯏꯅ ꯇꯧꯕꯅꯦꯕ ꯅꯍꯥꯟ ꯑꯩꯁꯨ ꯈꯪꯗꯕꯅꯦꯕꯀꯣ ꯑꯗꯨꯝ ꯐꯥꯏꯚ ꯖꯤ ꯗ ꯗꯨꯝ ꯊꯝꯃꯦꯕ ꯑꯗꯨꯒꯤ ꯅꯨꯄꯥ ꯑꯃ ꯑꯩꯅ ꯋꯥꯔꯤ ꯁꯥꯅꯕ ꯅꯨꯄꯥ ꯑꯃꯥꯅ ꯑꯗꯨꯃꯥꯏꯅ ꯍꯥꯏꯌꯦ ꯅꯪꯒꯤ ꯗꯣ ꯐꯣꯔ ꯖꯤ ꯗ ꯊꯝꯃꯣ ꯑꯗꯨ ꯑꯣꯏꯔꯗꯤ ꯑꯗꯨꯝ ꯐꯒꯅꯤ ꯍꯥꯏꯔꯒ ꯑꯁꯦꯡꯀꯤ ꯐꯩꯌꯦ ꯍꯟꯗꯛ ꯑꯗꯨꯃꯥꯏ ꯊꯝꯃꯒ
ꯑꯣ ꯍꯧ ꯋꯥꯔꯤ ꯁꯥꯟꯅꯕꯁꯨ ꯀꯥꯟꯅꯕ ꯌꯥꯝ ꯂꯩꯌꯦ ꯍꯥꯏꯁꯦ
ꯑꯗꯨꯅꯦ ꯑꯗꯨꯒ ꯑꯩꯅꯅꯦ ꯅꯨꯄꯥ ꯑꯃ ꯋꯥꯔꯤ ꯁꯥꯟꯅꯕ ꯀꯥꯗ ꯌꯥꯝ ꯀꯥꯟꯅꯕ ꯃꯤ ꯑꯃ ꯊꯦꯡꯅꯩꯌꯦ
ꯑꯗꯨꯅꯦ ꯌꯥꯝ ꯑꯩꯁꯨ ꯍꯨꯏꯒꯤ ꯀꯩꯅꯣ ꯍꯥꯞ
ꯀꯩꯕꯥ
ꯑꯣ ꯐꯩ ꯍꯨꯏꯒꯤ ꯃꯔꯝꯗ ꯍꯪꯉꯦ ꯍꯥꯏꯕꯗꯣ
ꯍꯝ ꯃꯥꯗꯣ ꯀꯩꯅꯣ ꯇꯧꯋꯦꯕꯀꯣ ꯄꯤ ꯑꯩꯆ ꯗꯤ ꯀꯩꯕꯥ
ꯑꯣ ꯑꯠ
ꯃꯈꯣꯏ ꯃꯥꯒꯤꯁꯨ ꯌꯥꯗ꯭ꯔꯥꯕꯅꯦ ꯃꯥꯗꯨ ꯇꯧꯗꯦꯕ ꯑꯗꯨꯕꯨ ꯑꯩ ꯇꯧꯕꯗꯒꯤ ꯍꯦꯟꯅ ꯃꯥꯗꯤ
ꯀꯩꯅꯣ ꯏꯕꯥꯅꯤꯒꯤ ꯀꯩꯅꯣ ꯅꯦꯠꯋꯛꯁꯦ ꯌꯥꯝ ꯆꯞꯄꯦ ꯍꯥ
ꯍꯨꯖꯤꯛ ꯁꯦꯝꯗꯣꯟ ꯅꯣꯟꯁꯨ ꯆꯨꯕꯒꯤ ꯑꯃꯨꯛ ꯑꯥꯎ ꯇꯥꯏꯌꯦ
ꯑꯣ ꯑꯩꯅꯅꯦ ꯑꯩꯅ ꯑꯩꯅ ꯇꯥꯕ꯭ꯔꯥ ꯍꯥꯏꯔꯗꯤ ꯅꯪꯅ ꯀꯣꯟꯅ ꯑꯃꯨꯛꯀꯥ ꯑꯩꯉꯣꯟꯗ ꯄꯥꯎꯈꯨꯝ ꯄꯤꯔꯛꯄꯗꯣ ꯑꯗꯨꯝ ꯃꯥꯟꯅꯗꯦꯕ
ꯑꯥ ꯑꯥ ꯍꯥꯏꯕꯗꯤ ꯅꯣꯡꯁꯨ ꯆꯨꯕ ꯑꯃꯨꯛ ꯃꯩꯁꯨ ꯂꯥꯛꯇꯕ
ꯑꯣ
ꯑꯗꯨꯒꯤꯅꯦꯕ ꯍꯥꯏꯕꯗꯤ ꯃꯩ ꯂꯥꯛꯑꯗꯤ ꯅꯦꯠꯋꯥꯛ ꯐꯪ ꯐꯪꯅꯦꯕ ꯅꯣꯡ ꯆꯨꯔꯁꯨ ꯑꯗꯣ ꯑꯈꯣꯏ ꯌꯨꯝꯒ ꯈꯔ ꯁꯥꯔꯣꯛ ꯁꯔꯣꯛ ꯃꯈꯥꯗ ꯑꯣꯏꯕꯒꯤ ꯅꯦꯠꯋꯥꯛꯇꯨ ꯈꯔ ꯅꯨꯡꯉꯥꯏꯇꯕ ꯍꯥꯏꯕꯗꯤ ꯈꯔ ꯃꯊꯛ ꯑꯣꯏꯔꯗꯤ ꯅꯨꯡꯉꯥꯏꯕ ꯃꯈꯥ ꯑꯣꯏꯕꯒꯤꯀꯣ ꯅꯨꯡꯉꯥꯏꯇꯕ ꯑꯗꯨꯒꯤ ꯑꯩꯗꯣ ꯋꯥꯏꯐꯥꯏ ꯉꯥꯛꯇ ꯁꯤꯖꯤꯟꯅꯩꯌꯦꯕ ꯌꯨꯝꯒꯤ ꯗꯇꯥꯗꯤ ꯅꯦꯋꯥꯛ ꯇꯣ ꯌꯥꯝ ꯅꯨꯡꯉꯥꯏꯇꯕꯅꯦꯕ ꯑꯗꯨꯒꯤ ꯎꯄꯥꯏ ꯂꯩꯇꯦꯕ ꯑꯗꯨ ꯃꯊꯛꯀꯤ ꯃꯊꯛꯀꯤꯗꯨꯗꯤ ꯈꯔ ꯅꯨꯡꯉꯥꯏꯕ ꯀꯥꯗꯗꯤ
ꯈꯣꯏꯁꯨꯅꯦ ꯑꯩ ꯌꯨꯝꯗ ꯑꯩꯈꯣꯏ ꯌꯨꯝꯗꯁꯨ ꯅꯦꯠꯋꯥꯛ ꯅꯨꯡꯉꯥꯏꯇꯕꯅꯦꯕ ꯃꯣꯠ ꯃꯈꯥ ꯑꯣꯏꯕꯒꯤ ꯅꯨꯡꯉꯥꯏꯇꯦ ꯅꯦꯠꯋꯥꯛꯁꯦ ꯑꯗꯨꯒꯤ ꯑꯩꯈꯣꯏꯁꯨ ꯋꯥꯏꯐꯥꯏ ꯍꯥꯞꯄꯦꯕꯀꯣ ꯋꯥꯏꯐꯥꯏꯗꯨꯁꯨ ꯍꯠ ꯑꯁ ꯅꯨꯡꯉꯥꯏꯇꯕꯅꯦ
ꯀꯣꯜ ꯇꯧꯁꯜꯂꯛꯏ ꯀꯅꯥꯅꯣ
ꯀꯔꯤꯅꯣ ꯈꯪꯗꯦ ꯅꯨꯄꯥ ꯑꯃ ꯑꯩ ꯋꯥꯔꯤ ꯍꯦꯛ ꯍꯦꯛ ꯁꯥꯟꯅꯕꯗꯣ ꯑꯦ ꯀꯩꯅꯣ ꯀꯩꯅꯣ ꯇꯧꯔꯛꯄꯅꯦ ꯇꯧꯔꯛꯑꯦ ꯖꯦꯔꯣ ꯌꯥꯝ ꯆꯠ ꯈ꯭ꯔꯦ ꯍꯥꯏꯕꯗꯣ ꯑꯗꯨ ꯅꯨꯄꯥ
ꯎꯝ ꯈꯪꯗꯦꯍꯦ ꯀꯃꯥꯏꯅ ꯈꯪꯗꯣꯏꯅꯣ ꯑꯗꯨ ꯅꯨꯄꯥꯗꯣ ꯅꯥ ꯍꯥꯏꯁꯨ ꯍꯥꯏꯗ꯭ꯔꯥꯒ
ꯍꯥ ꯑꯩ ꯍꯥꯏꯕꯗꯤ ꯑꯥ ꯅꯪꯉꯣꯟꯗ ꯀꯣꯜ ꯇꯧꯔꯛ ꯂꯥꯛꯄ꯭ꯔꯣ
ꯑꯥꯎ ꯑꯥ ꯑꯥ ꯑꯥ ꯀꯣꯜ ꯇꯧꯔꯑ ꯍꯣꯏ ꯍꯣꯏ ꯇꯧꯔꯛꯑꯦ
ꯇꯥꯕ꯭ꯔꯣ ꯑꯥ ꯅꯪꯉꯣꯟꯗꯁꯨ ꯀꯣꯜ ꯂꯥꯛꯄ꯭ꯔꯥ ꯍꯪꯕ ꯑꯩꯅ ꯂꯥꯛꯑꯦ ꯑꯩꯉꯣꯟꯗꯁꯨ ꯂꯥꯛꯄ ꯑꯩ ꯉꯥꯏꯍꯛ ꯂꯩꯔꯒ ꯑꯃꯨꯛ ꯇꯧ ꯉꯥꯏꯍꯛ ꯂꯩꯔꯒ ꯁꯅꯥꯁꯦ